ꯍꯜꯂꯣ
ꯎꯝ ꯇꯥꯏꯌꯦ ꯇꯥꯏꯌꯦ ꯑꯆꯥꯄꯣꯠ ꯑꯍꯥꯎꯕ
ꯅꯨꯡꯉꯥꯏꯌꯦ ꯑꯁ ꯑꯈꯣꯏ ꯑꯈꯣꯏ ꯔꯨꯝꯗꯤ ꯀꯣꯜ ꯁꯦꯟꯇꯔ ꯑꯣꯟꯈ꯭ꯔꯦ
ꯑꯁ ꯅꯨꯡꯉꯥꯏꯔꯝꯅꯤꯅꯦ ꯗꯨꯗꯤ
ꯅꯨꯃꯤꯠ ꯆꯨꯞꯄ ꯃꯩꯇꯩꯂꯣꯟ ꯑꯗꯨꯝ ꯉꯥꯡꯉꯒ ꯂꯩꯌꯦ ꯈꯣꯏꯗꯤ
ꯎꯝ ꯀ꯭ꯔꯤ ꯀ꯭ꯔꯤ ꯀ꯭ꯔꯤ ꯀ꯭ꯔꯤ ꯇꯧꯕ꯭ꯔꯥ ꯍꯧꯖꯤꯛꯀꯥꯟ
ꯀ꯭ꯔꯤꯁꯨ ꯇꯥꯎꯗꯦ ꯈꯣꯏꯗꯤ ꯗꯨꯝ ꯐ꯭ꯔꯤꯗ ꯂꯩꯌꯦ
ꯑꯣ
ꯊꯕꯥꯛꯆꯨ ꯆꯠꯇꯦ ꯀꯣꯂꯦꯖꯁꯨ ꯆꯠꯇꯦ
ꯅꯨꯡꯉꯥꯏꯔꯤꯕꯣ ꯅꯣꯏꯗꯤ
ꯑꯁ ꯅꯨꯡꯉꯥꯏꯔꯦ ꯍꯥꯏ ꯇꯥꯔꯦꯅꯦ
ꯏꯝꯐꯥꯜꯗ ꯂꯩꯕ꯭ꯔꯣ ꯅꯣꯏꯁꯨ
ꯌꯨꯝꯗ ꯂꯩꯕ꯭ꯔꯣ ꯃꯄꯥꯟꯗꯔꯣ
ꯌꯨꯝꯗ ꯂꯩꯌꯦ ꯅꯣꯏ ꯃꯐꯝꯗꯗꯤ ꯍꯧꯖꯤꯛ ꯍꯧꯖꯤꯛꯀꯥꯟ ꯑꯁ ꯌꯥꯝ ꯁꯥꯔꯦꯀꯣ
ꯁꯥꯏꯌꯦ ꯍꯣꯏ ꯑꯗꯨ ꯑꯣꯏꯔꯁꯨ ꯉꯁꯤꯗꯤ ꯑꯗꯨꯝ ꯌꯥꯏꯌꯦꯗ ꯈ꯭ꯔ ꯃꯝꯕꯅꯤꯅ
ꯌꯥꯝ ꯁꯥꯃꯟꯕꯁꯤꯗ ꯑꯁ ꯂꯣꯏꯔꯦꯗ
ꯅꯪꯗꯤ ꯅꯨꯃꯤꯠ ꯀꯌꯥ ꯄꯥꯏꯈ꯭ꯔꯦ ꯑꯁꯤ
ꯅꯣꯏꯔꯣꯝꯗꯤ ꯅꯣꯡ ꯆꯨꯗꯕ꯭ꯔꯥ
ꯉꯁꯤꯗꯤ ꯇꯨꯗꯦ ꯍ ꯈ꯭ꯔ ꯈ꯭ꯔꯗꯤ ꯆꯨꯋꯦ ꯉꯁꯤ ꯑꯗꯨꯑꯣꯏꯔꯁꯨ ꯆꯨꯗꯦ
ꯑꯣ
ꯑꯗꯣ ꯃꯝꯗꯤ ꯃꯝꯃꯦ ꯈ꯭ꯔ
ꯑꯣ
ꯅꯨꯡꯁꯥꯗꯤ ꯀꯥꯟꯅ ꯊꯣꯛꯇꯦ ꯉꯁꯤ
ꯍꯧꯖꯤꯛꯀꯥꯟ ꯁꯥꯃꯟꯕꯁꯤꯅ ꯏꯁꯥꯒ ꯂꯣꯏ ꯄꯠꯀꯗꯧꯔꯤꯅꯤ
ꯑꯗꯨ ꯑꯣꯏꯔꯁꯨ ꯑꯗꯨꯝ ꯂꯩꯕ ꯅꯨꯡꯉꯥꯏꯗ
ꯎꯝ ꯈꯔꯗꯤ ꯅꯣꯡ ꯆꯨꯕ ꯃꯇꯝ ꯂꯥꯛꯄꯅꯤꯅ ꯑꯗꯨꯝ ꯈꯔ ꯈꯔꯗꯤ ꯅꯨꯡꯉꯥꯏꯈ꯭ꯔꯦ ꯑ ꯑꯗꯨꯅꯤꯗ ꯑꯔꯥꯞꯄꯗꯒꯤ ꯂꯥꯛꯄꯅꯤ
ꯍꯥꯏꯗꯣꯛꯄ ꯌꯥꯗꯕ ꯄꯨꯜꯔꯣ ꯀꯨꯀꯤꯔꯣ
ꯑꯣꯏꯔꯝꯃꯣꯏ ꯀꯔꯤ ꯀꯔꯤ ꯀꯩꯅꯣ ꯀꯥꯏ ꯀꯔꯤ ꯀꯔꯤ ꯍꯧꯖꯤꯛꯀꯥꯟ ꯀꯔꯤ ꯀꯔꯤ ꯊꯕꯛ ꯇꯧꯔ ꯂꯩꯕ꯭ꯔꯥ ꯅꯣꯏ
ꯑꯈꯣꯏꯗꯤ ꯑꯗꯨꯝ ꯐ꯭ꯔꯤꯗ ꯂꯩꯌꯦ
ꯑꯁ ꯅꯣꯡꯃ ꯅꯣꯡꯃ ꯀꯣꯏꯕ ꯆꯠꯁꯦ
ꯀꯥꯏꯗ
ꯃꯐꯝ ꯐꯠꯖꯕ ꯍꯥꯏꯅꯔꯒ ꯀꯣꯏꯕ ꯆꯠꯇ꯭ꯔꯗꯤ ꯌꯥꯔꯝ ꯌꯥ ꯆꯠꯄ ꯌꯥꯏꯅ
ꯆꯠꯄ ꯌꯥꯏ ꯍꯣꯏ
ꯍꯧꯖꯤꯛꯀꯥꯟ ꯑꯁ ꯁꯥꯃꯟꯕꯅ ꯏꯁꯥꯒꯇꯤ ꯌꯥꯗ꯭ꯔꯤꯅ ꯑꯗꯨꯒꯤ ꯃꯥꯏꯟ ꯔꯤꯐ꯭ꯔꯦꯁ ꯑꯣꯏꯅꯕ ꯈꯔ ꯈꯔ ꯈꯔ
ꯁꯤ ꯏꯝꯐꯥꯜꯗ ꯂꯩꯇꯦ ꯍꯥꯏꯔꯒ
ꯋꯥꯛꯀꯤꯡꯒꯨꯝꯕ ꯑꯣꯏꯅꯀꯣ ꯈꯥꯅ ꯅꯠꯇ꯭ꯔꯒ ꯑꯦꯚꯜ ꯑꯦꯚꯦꯟꯆꯔꯒꯨꯝꯕ ꯆꯤꯡ ꯀꯥꯕꯒꯨꯝꯕ ꯈꯣꯠꯄ ꯑꯁꯨꯃꯥꯏꯅ ꯇꯧꯕꯖꯦ
ꯑꯁꯤ ꯑꯥ ꯄꯨꯟꯁꯤ ꯂꯧꯛꯇ ꯆꯠꯄ ꯌꯥꯏꯅ ꯊꯨꯟꯁꯨ ꯌꯥꯝ ꯊꯣꯛꯈ꯭ꯔꯝꯅꯦ
ꯑꯣ ꯅꯣꯡꯃ ꯐꯖꯅ ꯆꯠꯁꯦ
ꯃꯣꯏꯒꯤ ꯃꯣꯏꯗ ꯊꯨꯟ ꯌꯥꯝꯕꯅꯦ ꯅꯣꯏꯁꯨ ꯆꯠꯂꯝꯅꯤꯅ ꯅꯍꯥꯟ
ꯌꯥꯝ ꯊꯣꯛꯄꯅꯦ ꯌꯥꯝ ꯊꯣꯛꯄꯅꯦ ꯃꯣꯏꯗꯣ ꯂꯧꯅꯤꯡꯕꯅꯦ ꯅꯍꯥꯟꯗꯣ ꯑꯩꯈꯣꯏ ꯀꯤꯕꯗꯨꯒꯤ ꯂꯧꯗꯝꯅꯦ ꯍꯟꯗꯛꯇꯤ ꯂꯧꯁꯤꯔꯥ ꯈꯪꯗꯦ ꯆꯠꯂꯒ
ꯑꯣ
ꯉꯥꯏꯌꯣ ꯅꯣꯏꯗꯣ ꯈꯨꯟꯗ ꯂꯩꯕ꯭ꯔꯥ ꯁꯤꯗ ꯂꯩꯕ꯭ꯔꯥ ꯀꯣ
ꯅꯣꯏ ꯃꯤ ꯀꯌꯥ ꯂꯩꯕ꯭ꯔꯥ
ꯑꯩꯈꯣꯏ ꯃꯤ ꯑꯅꯤ ꯂꯩꯌꯦ
ꯎꯝ ꯐ꯭ꯔꯤꯗ ꯑꯗꯨꯝ ꯂꯩꯕꯁꯦ ꯅꯨꯡꯗꯤ ꯅꯨꯡꯉꯥꯏꯔꯝꯅꯤ ꯕꯣꯔꯤꯡ ꯆꯨꯏꯌꯦꯅꯦꯀꯣ
ꯍꯣꯏ ꯃꯔꯛ ꯃꯔꯛꯇꯗꯤ ꯊꯕꯛꯁꯨ ꯇꯧꯅꯤꯡꯗꯦ ꯑꯗꯨ ꯑꯣꯏꯔꯁꯨ ꯃꯤꯒꯤ ꯊꯕꯛꯄꯨ
ꯐ꯭ꯔꯤꯗ ꯂꯩꯕꯁꯤꯅ ꯑꯁ ꯅꯨꯡꯗꯤ ꯅꯨꯡꯉꯥꯏꯈ꯭ꯔꯦꯗ ꯍꯥꯏꯗꯤ ꯅꯣꯡ ꯀꯩꯅꯣ ꯋꯥꯁ ꯋꯥꯗ꯭ꯔꯦ ꯁꯨꯃꯥꯏꯅ ꯂꯩꯕꯁꯦ ꯈ꯭ꯔꯗꯤ ꯅꯨꯡꯗꯤ ꯅꯨꯡꯉꯥꯏꯈ꯭ꯔꯦ ꯑꯗꯨ
ꯐꯣꯟ ꯌꯦꯡꯃꯟꯗꯅ ꯋꯥꯕꯅꯦꯗ ꯑꯩꯈꯣꯏꯗꯤ
ꯑꯣ
ꯑꯩꯈꯣꯏꯗꯤ ꯀꯣꯜ ꯇꯥꯎꯕ ꯌꯥꯗꯦ ꯄꯥꯏꯈꯠꯄ ꯈꯛꯇ ꯇꯧꯔꯦ
ꯀꯔꯤ
ꯑꯩꯈꯣꯏꯗꯤ ꯀꯣꯜ ꯇꯧꯕ ꯌꯥꯗꯦꯕ
ꯎꯝ
ꯂꯣꯏꯈ꯭ꯔꯦ ꯑꯩꯈꯣꯏꯒꯤꯗꯤ
ꯎꯝ ꯀꯔꯤ ꯀꯔꯤ ꯏꯟꯁꯥꯡ ꯆꯥꯔꯒ ꯂꯩꯔꯦ ꯍꯧꯖꯤꯛꯀꯥꯟ
ꯗꯨꯀꯥꯟꯗ ꯌꯣꯟꯕꯁꯤꯡꯗꯨ ꯑꯗꯨꯝ ꯆꯥꯏ
ꯗꯨꯀꯥꯟꯒꯤ ꯄ꯭ꯔꯗꯛꯁꯤꯡꯗꯣ ꯆꯥꯔꯒ ꯂꯩꯔꯦ
ꯀꯩꯊꯦꯜꯗ ꯐꯪꯕꯁꯤꯡꯗꯨ ꯑꯗꯨꯝ ꯆꯥꯏꯌꯦꯅ ꯑꯩꯈꯣꯏꯗꯤ ꯅꯣꯏꯁꯨ ꯆꯥꯔꯝꯅꯤ
ꯏꯁꯇꯨꯗꯦꯟ ꯂꯥꯏꯇ ꯏꯁꯇꯨꯗꯦꯟ ꯏꯁꯇꯨꯗꯦꯟꯒꯤ ꯄꯨꯟꯁꯤꯗ ꯑꯂꯨ ꯍꯋꯥꯏ ꯅꯠꯇ꯭ꯔꯗꯤ ꯌꯥꯗ꯭ꯔꯤ ꯀꯩꯅꯣ ꯇꯧꯕ ꯌꯥ
ꯑꯩꯈꯣꯏꯗꯤ ꯍꯋꯥꯏꯗꯤ ꯆꯥꯗꯦꯗ
ꯑꯁ ꯍꯋꯥꯏꯁꯦ ꯑꯣ ꯑꯣꯐꯤꯁꯥꯔꯒꯤ ꯏꯟꯁꯥꯡꯒꯤꯅꯦ ꯀꯩꯅꯣ
ꯑꯣꯏꯔꯝꯅꯤ ꯍꯣꯏ ꯑꯩꯈꯣꯏꯗꯤ ꯆꯥꯗꯦ ꯀꯣꯚꯤꯠ ꯃꯇꯝꯗ ꯆꯃꯟꯕꯒꯤ
ꯎꯝ ꯌꯦꯟꯁꯥꯡ ꯌꯦꯟꯁꯥꯡ ꯃꯅꯥ ꯃꯁꯤꯡꯁꯨ ꯀꯩꯅꯣ ꯌꯥꯝ ꯆꯥꯅꯤꯡꯗꯕ ꯍꯥꯏꯇꯥꯔꯦꯅꯦ
ꯕꯤꯜꯂꯋꯥ ꯄꯥꯏꯈꯒꯅꯤ ꯍꯤꯌꯥꯡꯁꯦ ꯌꯥꯝ ꯂꯥꯏ ꯂꯨꯥꯏ ꯑꯣꯏꯈ꯭ꯔꯦ ꯂꯨꯄꯥ ꯇꯔꯥꯒꯤꯁꯨ ꯆꯥꯎ-ꯆꯥꯎꯅ ꯄꯤꯈ꯭ꯔꯦ ꯍꯧꯖꯤꯛꯇꯤ
ꯑꯣ
ꯌꯥꯝ ꯃꯟꯕꯅ ꯂꯨꯄꯥ ꯇꯔꯥꯒꯤꯁꯨ ꯆꯔꯥ ꯑꯅꯤ ꯑꯍꯨꯝ ꯆꯥꯕ ꯌꯥꯔꯦ ꯍꯟꯗꯛꯇꯤ
ꯎꯝ ꯐꯩꯅ ꯑꯗꯨꯗꯤ ꯑꯩꯈꯣꯏ ꯃꯐꯝꯗꯗꯤ
ꯑꯗꯣ ꯔꯤꯄꯤꯠ ꯔꯤꯄꯤꯠ ꯆꯥꯕꯗꯨ ꯇꯜꯂꯦꯅ ꯑꯗꯨꯒꯤꯅꯦ
ꯍꯣꯏ ꯔꯤꯄꯤꯠ ꯔꯤꯄꯤꯠ ꯔꯤꯄꯤꯠ ꯆꯥꯕꯁꯦ ꯀꯩꯅꯣ ꯇꯟꯕꯅꯤ ꯆꯥꯕꯁꯨ ꯅꯨꯡꯉꯥꯏꯗꯕꯅꯤ
ꯑꯃꯥ ꯑꯃꯒꯨꯝꯕ ꯆꯥꯔꯗꯤ ꯑꯗꯨꯝ ꯌꯥꯏꯌꯦ
ꯅꯣꯡꯃꯥ ꯅꯣꯡꯃ ꯑꯇꯣꯞꯄ ꯏꯟꯁꯥꯡꯒꯨꯝꯕ ꯑꯃꯨꯛꯀ ꯆꯥꯕ ꯅꯣꯡꯃꯥ ꯑꯇꯣꯞꯄ ꯍꯣꯡꯕ ꯑꯁꯨꯃꯥꯏꯅ ꯆꯦꯟꯖ ꯇꯧꯔꯒꯀꯣ ꯏꯁꯥꯁꯨ ꯐꯖ ꯄꯩꯁꯥꯁꯨ ꯅꯨꯡꯉꯥꯏꯕ ꯆꯥꯕꯁꯨ ꯆꯥꯕꯁꯨ ꯆꯥꯕ ꯅꯨꯡꯉꯥꯏꯕ ꯆꯕ ꯈꯠꯗ
ꯑꯗꯨꯅꯦ
ꯆꯥꯕꯈꯗ ꯆꯥꯕ ꯔꯤꯄꯤꯠ ꯔꯤꯄꯤꯠ ꯑꯗꯨꯝ ꯆꯥꯕ ꯀꯥꯟꯗ ꯑꯁ ꯀꯩꯅꯣ ꯅꯨꯡꯉꯥꯏꯇꯕꯅꯦꯕꯀꯣ ꯅꯣꯡ ꯆꯨꯕ꯭ꯔꯥ ꯅꯣꯏ ꯏꯐꯥꯟꯗ ꯍꯧꯖꯤꯛ ꯑ ꯍꯣꯏ ꯑꯩꯈꯣꯏꯗꯗꯤ ꯑꯩꯈꯣꯏꯗꯤ ꯈꯔ ꯈꯔ ꯃꯝ ꯐꯖꯅ ꯃꯝꯃꯒ ꯂꯩꯅꯦ ꯉꯁꯥꯏꯗꯤ ꯐꯖꯅ ꯆꯨꯔꯝꯃꯦ
ꯎ ꯈꯔ ꯈꯔꯗꯤ ꯆꯨꯕꯅꯦ ꯑꯗꯣ ꯌꯥꯝ ꯆꯨꯗꯦ ꯍꯧꯖꯤꯛꯇꯤ ꯅꯣꯡꯆꯨꯗꯦꯗ ꯑꯗꯨꯝ ꯃꯝꯗꯤ ꯃꯥꯝꯃꯦ ꯉꯁꯤ
ꯑꯣ ꯉꯁꯤ ꯑꯁ ꯉꯁꯤꯒꯤ ꯋꯦꯗꯔꯁꯦ ꯍꯣꯔꯦꯟ ꯅꯨꯃꯤꯗꯥꯡ ꯋꯥꯏ ꯐꯖꯅ ꯍꯩꯗ ꯍꯩꯗꯒꯗꯕ ꯃꯥꯜ ꯃꯥꯜꯂꯦꯅꯦ ꯉꯁꯤꯁꯦ
ꯐꯖꯅ ꯇꯨꯝꯕ ꯅꯨꯡꯉꯥꯏꯌꯦꯅ ꯑꯗꯣ
ꯑꯣ ꯇꯨꯝ ꯇꯨꯝꯕꯁꯤ ꯅꯨꯡꯗꯤ ꯅꯨꯡꯉꯥꯏ
ꯅꯣꯡ ꯆꯨꯔꯗꯤ ꯇꯨꯝꯅ ꯅꯨꯡꯉꯥꯏꯕꯅꯦ ꯈꯔ ꯏꯪꯕꯅ ꯏꯪꯕꯒꯤ ꯑꯩꯍꯣꯏꯗꯤ ꯅꯨꯡꯗꯥꯡꯗꯣ ꯌꯥꯝ ꯁꯥꯃꯟꯕꯅ ꯇꯨꯝꯕ ꯅꯨꯡꯉꯥꯏꯇꯕꯅꯦ
ꯐꯦꯟ ꯐꯖꯅ ꯆꯂꯨ ꯇꯧꯔꯒ ꯇꯨꯝꯗꯕꯅꯦ
ꯎꯝ ꯅꯣꯡ ꯆꯨꯔꯗꯤ ꯐꯥꯔꯦ
ꯎꯝ
ꯆꯅꯤ ꯉꯥꯏꯗꯤ ꯃꯥꯜꯂꯦ ꯍꯣꯏ ꯈꯔ ꯈꯔ
ꯍꯧꯖꯤꯛ ꯍꯧꯖꯤꯛꯀꯥꯟ ꯅꯣꯡ ꯆꯨꯕꯗꯣ ꯌꯥꯝ ꯄꯥꯝꯃꯤꯅꯦ ꯑꯩꯁꯨ
ꯁꯥꯃꯟꯗꯅ ꯍꯣꯏ
ꯁꯃꯝꯕꯒꯤ
ꯎ ꯅꯣꯡ ꯆꯨꯔꯗꯤ ꯈ꯭ꯔꯥ ꯅꯨꯉꯥꯏꯌꯦ ꯊꯕꯛ ꯇꯧꯕ ꯂꯝꯕꯤꯗ ꯑꯗꯨꯝ ꯆꯠꯄ ꯃꯤꯁꯤꯡꯗꯤ ꯇꯜꯂꯝꯅꯤ ꯅꯣꯡ ꯆꯨꯔꯗꯤ ꯆꯗꯤꯌꯥꯇꯤꯌꯥꯠ ꯑꯣꯏꯕꯒꯤ ꯆꯥꯛꯄ ꯅꯨꯡꯉꯥꯏꯇꯦꯅ
ꯎꯝ
ꯇꯥꯕ꯭ꯔꯣ
ꯍꯣꯏ
ꯅꯦꯠꯋꯥꯔꯛꯁꯦ ꯃꯔꯛ ꯃꯔꯛꯇ ꯑꯗꯨꯝ ꯆꯞꯄꯒ ꯂꯩꯌꯦꯅꯦ
ꯈꯪꯗꯦ ꯑ ꯑꯩ ꯑꯩꯒꯤꯗꯨ ꯑꯩꯅꯒꯤ ꯑꯩ ꯑꯩꯉꯣꯟꯗꯒꯤꯔꯀꯣ
ꯐꯥꯏꯚ ꯖꯤ ꯌꯥꯎꯗꯦ ꯍꯧꯖꯤꯛ ꯅꯦꯠꯋꯥꯔꯛ ꯈꯔ ꯅꯨꯡꯉꯥꯏꯇꯕꯅꯦ ꯑꯩꯈꯣꯏ ꯔꯣꯝꯗ
ꯑꯥ ꯏꯝꯐꯥꯜꯗꯗꯤ ꯐꯥꯏꯚ ꯖꯤ ꯐꯖꯅ ꯌꯥꯎꯔꯦ
ꯃꯔꯛ ꯃꯔꯛꯇ ꯑꯗꯨꯝ ꯐꯣꯔ ꯖꯤ ꯇꯥꯈꯤꯝꯅꯦ ꯑꯗꯨ ꯑꯣꯏꯔꯁꯨ ꯑꯗꯨ ꯑꯗꯨꯝ ꯌꯥꯏꯌꯦꯗ
ꯏꯟꯇꯔꯅꯦꯠ ꯌꯨꯁ ꯇꯧꯕꯁꯨ ꯃꯤ ꯌꯥꯝꯕꯅꯤꯅ ꯅꯦꯠꯁꯦ ꯅꯦꯠ ꯁ꯭ꯄꯤꯠꯁꯦ ꯑꯗꯨꯝ ꯏꯁꯂꯣ ꯑꯣꯏꯔꯒ ꯆꯠꯄ ꯃꯇꯝꯁꯨ ꯌꯥꯎꯕꯅꯤ ꯋꯦꯗꯔꯁꯨ ꯈꯔ
ꯀꯨꯨꯝꯔꯥꯒꯤꯗꯤ ꯀꯣꯜ ꯇꯧꯕ ꯌꯥꯗꯦ ꯑꯗꯨꯝ ꯀꯣꯜ ꯇꯧꯗ꯭ꯔꯁꯨ ꯁꯝꯃꯤꯠ ꯇꯧꯅꯤꯡꯉꯥꯏ ꯑꯗꯨꯝ ꯊꯣꯛꯑꯦꯅ
ꯅꯣꯡ ꯍꯣꯏ ꯅꯣꯡ ꯀꯩꯅꯣ ꯅꯣꯡ ꯃꯪꯕꯒꯤ ꯅꯦꯠꯋꯥꯛꯁꯨ ꯅꯨꯡꯉꯥꯏꯇꯕ ꯑꯣꯏꯔꯝꯅꯤ
ꯅꯪꯗꯤ ꯑꯩꯈꯣꯏꯗꯗꯤ ꯑꯗꯨꯝ ꯇꯧꯋꯦꯗ ꯅꯦꯠꯋꯥꯔꯛꯄꯨꯗꯤ ꯅꯨꯡꯉꯥꯏꯇꯕꯅ ꯌꯥꯝꯅ
ꯑ ꯑ
ꯎꯝ
ꯅꯣꯏ ꯃꯐꯝꯗ ꯍꯧꯖꯤꯛꯀꯥꯟ ꯈ꯭ꯋꯥꯏꯗꯒꯤ ꯑꯦꯚꯥꯏꯂꯦꯕꯜ ꯑꯣꯏꯕꯁꯦ ꯀꯔꯤ ꯄꯈ꯭ꯔꯤꯒꯤ ꯄꯣꯥꯠ ꯑꯦꯕꯥꯏꯂꯦꯕꯜ ꯑꯣꯏꯕ꯭ꯔ
ꯀꯔꯤꯕ
ꯍꯧꯖꯤꯛꯀꯥꯟ ꯅꯣꯏꯔꯣꯝꯗꯀꯣ
ꯑꯥ
ꯃꯣꯁ ꯑꯦꯕꯥꯏꯂꯦꯕꯜ ꯑꯣꯏꯕꯁꯦ ꯀꯔꯤ ꯀꯔꯤ ꯄꯣꯠ ꯑꯣꯏꯕ꯭ꯔꯥ
ꯑ ꯂꯩꯇꯦꯗ ꯈꯣꯏꯗꯗꯤ
ꯍꯧꯖꯤꯛꯀꯥꯟꯗꯤ ꯍꯩ ꯀꯔꯤ ꯀꯔꯥ ꯂꯣꯏꯅ
ꯑꯣ ꯃꯦꯡꯒꯣꯔ ꯃꯤꯒꯤ ꯌꯨꯝꯗꯗꯤ ꯑꯗꯨꯝ ꯃꯦꯡꯒꯣꯁꯦ ꯌꯥꯝ ꯌꯥꯝ ꯄꯥꯜꯂꯦ ꯑꯩꯈꯣꯏꯗꯤ ꯂꯩꯇꯦ
ꯍꯦꯑꯒ ꯆꯥꯗꯕꯅꯤ ꯀꯩꯅꯣ
ꯑ ꯀꯪꯂꯥꯗ ꯆꯠꯂꯣ ꯆꯠꯅꯤꯡꯉꯗꯤ ꯌꯥꯝ ꯃꯨꯟꯈ꯭ꯔꯕꯅꯦ ꯅꯍꯥꯟꯗꯣ ꯑꯩꯈꯣꯏ ꯕꯦꯛ ꯑꯃ ꯆꯥꯎ ꯆꯥꯎꯕ ꯄ꯭ꯂꯥꯁꯇꯤꯛ ꯑꯅꯤ ꯄꯨꯔꯒ ꯆꯠꯈꯤꯕꯅꯦ
ꯑꯩꯈꯣꯏꯕꯨꯗꯤ ꯑꯩꯈꯣꯏꯒꯤꯗꯤ ꯑꯩꯈꯣꯏꯒꯤ ꯑꯩꯈꯣꯏꯒꯤ ꯋꯥ ꯅꯠꯇꯦꯗ ꯅꯣꯏ ꯅꯣꯏ ꯅꯣꯏꯕꯨ ꯍꯥꯏꯕꯅꯤꯗ
ꯍꯣꯏ ꯃꯔꯛ ꯃꯔꯛꯗꯤ ꯆꯥꯕ ꯐꯪꯉꯦ ꯅꯨꯡꯗꯥꯡꯒꯨꯝꯕꯗ ꯃꯦꯡꯒꯣ ꯂꯥꯎꯕ ꯆꯠꯂꯤꯗ ꯃꯤꯒꯤ ꯌꯨꯝꯗ ꯃꯦꯠꯂꯒ ꯂꯣꯟꯅ
ꯑꯩꯈꯣꯏꯔꯣꯝꯗꯗꯤ ꯑꯁ ꯑꯦꯚꯥꯏꯂꯦꯕꯜ ꯌꯥꯝ ꯑꯣꯏꯔꯦ ꯑꯩꯒꯤ ꯊꯣꯡꯒꯥꯡ ꯆꯪ ꯃꯨꯟꯕ ꯍꯧꯔꯦ ꯍꯣꯏ ꯈꯔ ꯍꯥꯏꯕꯗꯤ ꯄꯥꯝꯕꯤꯗꯣ ꯇꯣꯉꯥꯟ ꯇꯣꯉꯥꯟꯕꯅꯤꯅꯀꯣ ꯄꯥꯝꯕꯤ ꯈꯔꯅ ꯍꯥꯟꯅ ꯃꯨꯟꯂꯦ ꯈꯔꯅ ꯃꯨꯟ
ꯑꯦꯝꯌꯨ ꯔꯣꯝꯗꯁꯨ ꯌꯥꯝ ꯂꯥꯛꯑꯦ ꯍꯥꯏꯌꯦꯅ
ꯎꯝ ꯃꯈꯜ ꯃꯈꯜ ꯃꯈꯟ ꯃꯈꯟꯅꯤꯗ ꯍꯧꯖꯤꯛꯀꯥꯟ ꯆꯥꯕꯁꯤꯗꯤ ꯂꯣꯏꯔꯦ ꯑꯩꯈꯣꯏ ꯃꯐꯝꯁꯦ ꯑꯩꯈꯣꯏ ꯆꯪꯐꯝꯁꯦ ꯑꯁ ꯃꯦꯡꯒꯣ ꯈꯛꯇ ꯎꯔꯒ ꯂꯩꯔꯦ
ꯅꯣꯏ ꯂꯩꯀꯥꯏꯁꯦ ꯀꯥꯏꯗ꯭ꯔꯥ ꯍꯥꯏꯔꯒ ꯀꯣ
ꯈꯣꯏꯁꯦ ꯑꯥꯗꯒꯤꯗ
ꯑꯣ ꯍꯥꯏꯗꯣꯛꯄ ꯌꯥꯗꯕꯒꯤ ꯃꯐꯝ ꯑꯣꯏꯔꯝꯅꯤ
ꯅꯠꯇꯦ ꯑꯗꯨꯒꯤ ꯑꯗꯨꯒꯤ ꯋꯥ ꯅꯠꯇꯦꯗ
ꯌꯥꯔꯦ ꯌꯥꯔꯦ ꯁꯨꯈꯔꯦ